ꯑꯣꯐ
ꯍ
ꯍꯜꯂꯣ
ꯇꯥ ꯇꯕ꯭ꯔꯥ
ꯇꯥꯔꯔꯕꯣ
ꯍꯜꯂꯣ ꯇꯥꯏꯌꯦ ꯇꯥꯏꯌꯦ
ꯎꯝ ꯇꯥꯔꯦ ꯇꯥꯔꯦ ꯑꯩ ꯉꯥꯡꯕꯁꯤ ꯇꯥꯔꯕꯣ
ꯑꯥꯏ ꯌꯦ ꯇꯑ
ꯍꯜꯂꯣ ꯍꯜꯂꯣ ꯃꯥꯏꯀ ꯐꯣꯦꯁꯇ ꯍꯜꯂꯣ
ꯇꯥꯗ꯭ꯔꯣ ꯑꯩꯅ ꯉꯉꯥꯡꯉꯤꯁꯦ ꯍꯞꯇꯥ
ꯇꯥꯏꯌꯦ ꯐꯒꯤꯗꯧ ꯃꯅꯦ
ꯑꯩꯉꯣꯟꯗ ꯑꯃ ꯉꯁꯥꯏꯅꯦꯦꯝꯃ ꯑꯩꯈꯣꯏ ꯋꯥꯔꯤ ꯁꯥꯟꯅꯩꯌꯦꯕꯀꯣ ꯁꯨꯡꯇꯥ ꯇꯥꯗꯅꯅꯦ ꯃꯤꯅꯤꯠ ꯇꯔꯥ ꯆꯠꯍꯟꯈ꯭ꯔꯦ ꯑꯗꯨꯕꯨ
ꯏ ꯌꯥꯕ꯭ꯔꯥ ꯑꯩꯁꯦ
ꯁꯨꯡꯇꯥ ꯇꯥꯟꯅꯗ꯭ꯔꯦ ꯑꯩꯈꯣꯏꯅꯤ ꯑꯗꯨꯝ ꯆꯠꯍꯟꯈ꯭ꯔꯦ ꯃꯤꯅꯤꯠ
ꯑꯩꯈꯣꯏꯗꯤ ꯑꯩꯈꯣꯏꯗꯤ ꯇꯥꯟꯅꯖ꯭ꯔꯗꯤ ꯃꯇꯨ ꯃꯇꯣꯝꯇ ꯑꯗꯨꯝ ꯀꯛꯈꯤ ꯑꯩꯈꯣꯏ ꯇꯥꯟꯅꯗ꯭ꯔꯗꯤ
ꯀꯛꯇꯦ ꯑꯩꯈꯣꯏꯅꯤ ꯃꯥꯁꯨ ꯉꯥꯡꯉꯤ ꯑꯩꯁꯨ ꯉ ꯃꯥꯅ ꯉꯥꯡꯕꯗꯤ ꯑꯩꯅ ꯇꯥꯏꯑꯕ ꯑꯩꯅ ꯉꯥꯡꯕꯁꯦ ꯃꯥꯁꯨꯥ ꯇꯥꯗꯕ ꯑꯗꯨꯗꯤ ꯃꯥꯅ ꯉꯥꯡ ꯉꯥꯡꯉꯕꯗꯨꯒꯤ ꯃꯇꯨꯡ ꯏꯟꯅ ꯑꯩꯅ ꯄꯥꯈꯨꯝꯗ ꯈꯨꯝꯃꯒ ꯑꯗꯨꯝ ꯃꯤꯅꯤꯠꯇꯨ ꯆꯠꯍꯜꯂꯦ ꯁꯤꯛꯁ ꯇ꯭ꯋꯦꯟꯇꯤ ꯇꯨ ꯐꯪ ꯑꯁꯤꯁꯤꯔꯣ
ꯑꯩꯈꯣꯏ ꯆꯠꯂꯨꯁꯦ ꯉꯁꯤ ꯅꯠꯇꯦ ꯍꯌꯦꯡ ꯍꯌꯦꯡ ꯀꯩꯅꯣ ꯆꯠꯂꯨꯁꯦ ꯍꯌꯦꯡ ꯋꯥꯇꯔ ꯄꯥꯔꯛ ꯆꯠꯂꯨꯔꯁꯦ
ꯋꯥꯇꯔ ꯄꯥꯛ ꯇ
ꯏꯁ ꯑꯗꯨꯏ ꯗ꯭ꯔꯦꯁ ꯂꯩꯔꯣꯏꯗ꯭ꯔꯣ ꯅꯪ ꯗ꯭ꯔꯦꯁꯀ ꯂꯩꯔꯨꯔꯁꯦ ꯉꯁꯤ
ꯋꯥꯇꯔꯕꯄꯥꯛ ꯆꯠꯄꯒꯤ ꯗ꯭ꯔꯦꯁ ꯂꯩꯅꯤ ꯀꯩꯅꯣ
ꯑꯦ ꯅꯪ ꯈꯔ ꯂꯩꯅꯤꯡꯉꯣꯏꯗ꯭ꯔꯣ ꯁꯦꯁ ꯅꯪꯗꯤ ꯌꯥꯝ꯫ ꯑꯦꯗꯚꯥꯟꯁ ꯑꯣꯏꯅ ꯂꯩꯔꯃꯤꯅ
ꯑꯈꯣꯏꯗꯤ ꯈꯥ ꯇꯧꯔꯀꯥꯅꯤ
ꯎꯝ ꯑꯩꯒꯤꯗꯤ ꯂꯩꯇ꯭ꯔꯤꯅꯦ ꯂꯩꯔꯨ꯫ ꯗ꯭ꯔꯗꯤ ꯌꯥꯔꯣ ꯉꯁꯤ ꯂꯩꯔꯨꯒꯦ ꯇꯧꯕꯅꯤꯅꯦ꯫ ꯅꯣꯏꯒꯤ ꯁꯨꯨꯝ ꯁꯨꯏꯠꯇꯣ
ꯎꯝ
ꯀꯥꯏꯗꯒꯤ ꯂꯩꯔꯤꯅꯣ
ꯁꯦꯀꯦꯟ ꯍꯦꯟꯗꯒꯤ ꯊꯥꯏꯅ ꯂꯩꯈꯤꯕꯅꯦ
ꯁꯦꯀꯦꯟ ꯍꯦꯜ ꯀꯥꯏ ꯋꯥꯏꯗꯒꯤ
ꯀꯥꯎꯔꯦꯗ ꯕꯖꯥꯔꯗꯒꯤꯔ ꯅꯪ꯫
ꯎꯝ ꯑꯗꯨ ꯀꯩꯅꯣꯇꯧꯔꯕ ꯍꯥꯏꯗꯤ꯫ ꯗꯥꯏꯔꯦꯛ ꯁꯨꯝ ꯁꯤꯠ ꯑꯣꯏꯅ ꯁꯦꯀꯦꯟ ꯍꯦꯟ ꯑꯣꯏꯅ ꯌꯣꯟꯐꯝ ꯂꯩꯔꯤꯔ ꯅꯠ ꯅꯠꯇ꯭ꯔꯒꯅ ꯑꯗꯨꯝ ꯏꯁꯥꯅ ꯃꯌꯥꯝ ꯃꯔꯛꯇꯨꯗꯒꯤ ꯑꯣ ꯑꯗꯨꯝ ꯈꯟꯕꯤꯗꯣ
ꯎꯝ꯫
ꯐꯩ ꯐꯩ ꯑꯗꯣ ꯍꯌꯦꯡꯗꯣ ꯆꯠꯂꯨꯔꯁꯦ ꯅꯪ ꯌꯥꯗꯣꯏ ꯅꯠꯇ꯭ꯔꯣ
ꯌꯥꯅꯤ ꯌꯥꯅꯤ
ꯑꯣ ꯍꯌꯦꯡ ꯆꯠꯊꯔꯨꯔꯁꯤ ꯃꯥꯥ ꯑꯦ ꯁꯤꯡꯒ꯫ ꯍꯤꯡꯂꯤꯉꯩ ꯄꯨꯟꯁꯤꯗꯤ ꯆꯠꯀꯗꯕꯅꯤ ꯂꯥꯡꯒꯗꯕꯅꯤ ꯉꯥꯎꯒꯗꯕꯅꯤ ꯅꯨꯡꯉꯥꯏꯒꯗꯕꯅꯤ꯫
ꯃꯥꯅꯦ ꯉꯔꯥꯡꯗꯤ ꯑꯈꯣꯏ ꯆꯠꯂꯨꯁꯦ ꯅꯣꯡꯃ ꯒꯥꯔꯤ ꯃꯆꯥꯗ ꯑꯣꯏꯔꯁꯨ
ꯎꯝ꯫
ꯍꯥꯎꯋꯦꯕ ꯑꯗꯨꯝ ꯍꯣꯡꯁꯨ ꯇꯥꯡꯗꯦ ꯍꯥꯏꯕ ꯉꯔꯥꯡ ꯑꯍꯦꯟꯕꯅ ꯀꯔꯟ ꯇꯥꯗꯅ ꯑꯗꯨꯝ ꯌꯥꯡꯈꯩ ꯌꯥꯡꯈꯩ ꯄꯤꯌꯦ꯫
ꯑꯦ ꯑꯗꯨꯝ ꯌꯥꯏꯅꯦ ꯑꯗꯨꯗꯤ꯫ ꯊꯔꯣꯏꯖꫭ ꯊꯔꯣꯏꯁꯨ ꯉꯥ ꯃꯔꯨꯝꯁꯨ꯫
ꯎꯝ꯫
ꯀꯩ ꯀꯩ ꯌꯥꯎꯍꯧꯒꯦ꯫
ꯄꯥꯛꯅꯝ ꯈꯦꯠꯆꯔꯤ
ꯎꯝ꯫
ꯑꯗꯨꯝ ꯍꯣꯇꯦꯜꯒꯤ ꯑꯣꯏꯕ ꯆꯥꯅꯤꯡꯕꯗꯣ ꯂꯣꯏ ꯄꯀꯧꯔꯥ ꯌꯥꯎꯋꯤ
ꯑꯣ
ꯌꯥꯎꯋꯦꯕ ꯆꯉꯥꯡꯗꯣ ꯆꯝꯄ꯭ꯔꯥ ꯍꯥꯞꯄꯒ ꯄꯤꯔꯛꯑꯦ
ꯎꯝ ꯐꯩ ꯐꯩ ꯍꯥꯎꯔꯝꯅꯤ ꯅꯨꯡꯉꯥꯏꯔꯝꯅꯤ꯫ ꯑꯗꯣ ꯑꯈꯣꯏꯗꯤ ꯍꯌꯦꯡꯗꯤ ꯀꯩ ꯆꯥꯅꯕꯁꯦ ꯑꯥꯗ꯫
ꯑꯥ ꯑꯥꯗꯗꯤ ꯒꯥꯔꯤ ꯇꯣꯡꯌꯥꯗꯝ꯫ ꯑ ꯒꯥꯔꯤ ꯇꯣꯡ ꯌꯥꯗꯕ ꯍꯦꯛ ꯒꯥꯔꯤ ꯈꯥꯝꯕꯒ ꯀꯨꯝ꯫ ꯆꯥꯕꯗꯒꯤ ꯆꯥꯐꯝ ꯆꯥꯒꯦ ꯇꯧꯕꯗꯒꯤ ꯃꯥ ꯅꯨꯡꯉꯥꯏꯇ꯭ꯔꯦꯅ ꯑꯗꯨꯝ ꯇꯧ ꯂꯩꯔꯦꯕ ꯎꯝ
ꯑꯣ ꯑꯗꯨꯗꯤ ꯅꯨꯡꯉꯥꯏꯕꯝ ꯈꯪꯉꯝꯃꯔꯣꯏ꯫ ꯃꯐꯝ ꯈꯪꯅ ꯂꯥꯡꯕ ꯈꯣꯠꯄꯗꯣꯀꯣ ꯍꯥꯏꯗꯤ ꯆꯥꯕꯗꯣ ꯑꯗꯣ ꯑꯈꯣꯏ ꯍꯌꯦꯡꯁꯦ ꯀꯩꯄꯨꯁꯦ ꯍꯥꯏꯅꯣ ꯆꯥꯕꯩꯁꯦ꯫
ꯆꯥꯕꯩꯖ ꯍꯩꯔꯥ ꯑꯣꯏꯅ ꯄꯨꯁꯦ ꯍꯧꯖꯤꯛꯀꯥꯟꯗꯤ ꯃꯤꯁꯤꯡꯁꯦ ꯂꯣꯏꯅꯃꯛ ꯑ ꯀꯩꯅꯣ ꯇꯧꯔꯗꯥꯏꯅꯦ ꯄꯨꯔꯥ ꯍꯦꯜꯗꯤ ꯂꯥꯏꯞ ꯑꯃꯗ ꯂꯣꯏ ꯂꯩꯅꯕꯒꯤ ꯆꯥꯕ ꯊꯛꯄꯁ ꯖꯪ ꯐꯨꯗ ꯆꯥꯟꯅꯗ꯭ꯔꯦꯗꯅ ꯍꯧꯖꯤꯛꯀꯥꯟꯗꯤ꯫
ꯆꯥꯅꯗ꯭ꯔ‌ꯦ ꯆꯥꯅꯗ꯭ꯔ‌ꯦ꯫ ꯑꯗꯣ ꯄꯨꯡ ꯀꯌꯥꯗꯩ ꯆꯠꯁꯦ ꯍꯥꯏꯅꯣ꯫
ꯄꯨꯡꯁꯦ ꯅꯨꯡꯊꯤꯟ ꯑꯣꯏꯅ ꯆꯠꯁꯦ ꯀꯩꯅꯣ ꯅꯨꯡꯊꯤꯟ꯫ ꯄꯨꯡ ꯑꯍꯨꯝ ꯁ꯭ꯋꯥꯏ ꯋꯥꯏꯗ ꯆꯠꯄ ꯌꯥꯔꯣꯏꯗ꯭ꯔꯣ ꯊꯦꯡꯃꯟꯕ꯭ꯔꯥ ꯊꯦꯡꯃꯟꯕ꯭ꯔꫭ꯫
ꯀꯩꯅꯣ ꯑꯈꯣꯏꯗꯤ ꯍꯦꯛꯇ ꯅꯥꯟꯗꯗꯅ ꯄꯥꯛꯛꯇꯨꯗ ꯅꯥꯟꯗ
ꯅꯥꯟꯊꯗꯅ ꯇꯧꯕꯗꯣ ꯑꯩꯁꯨ ꯏꯆꯥꯁꯤꯡꯗꯣ ꯌꯥꯎ ꯍꯟꯅꯤꯡꯉꯤꯕ ꯏꯆꯥꯁꯤꯡꯗꯣ ꯁ꯭ꯀꯨꯜꯗꯣ ꯑꯅꯤ ꯃꯈꯥꯏꯗ ꯍꯜꯂꯛꯄꯅꯤꯅ
ꯑꯣ ꯄꯨꯔꯒꯨꯝꯖꯦ ꯃꯣꯏ ꯑꯗꯨꯝ ꯊꯅꯝꯃꯣ ꯍꯥꯏꯗꯤ ꯑꯩꯗꯤ ꯑꯩꯅ ꯍꯥꯏꯗꯤ ꯆꯥꯛꯀꯁꯦ ꯆꯥꯗꯕꯤ ꯆꯥꯛꯀ ꯆꯥꯗꯕꯤ ꯆꯠꯂꯖꯦ ꯍꯥꯏꯔꯒ꯫
ꯑꯈꯣꯏ ꯅꯨꯄꯥ ꯌꯥꯔꯛ ꯑꯣꯏꯌꯦ ꯏꯆꯥꯁꯤꯡ ꯄꯨꯗꯗꯤ
ꯏꯁ ꯁꯤꯟꯅꯔꯝꯃꯨ ꯀꯩꯗꯧꯔꯒꯦ ꯅꯣꯡꯃꯈꯛꯀꯤꯕꯣ ꯅꯪ ꯅꯨꯄꯥꯗ ꯄꯨꯂꯞ꯫
ꯅꯠꯇꯦ ꯁꯤꯟꯅꯕꯒꯤ ꯅꯠꯇꯦꯗ ꯑꯉꯥꯡꯁꯤꯡꯗꯣ ꯄꯨꯕꯤꯌꯨ ꯍꯥꯏꯔꯛꯀꯅꯦꯕ
ꯑꯢ ꯑꯩꯅ ꯍꯥꯏꯖꯤꯅ ꯑꯗꯨꯗꯤ ꯁꯟꯗꯦ ꯁꯟꯗꯦꯒꯨꯝꯕ ꯅꯠꯇ꯭ꯔꯗꯤ ꯌꯥꯔꯔꯣꯏ ꯑꯗꯨꯗꯤ ꯍꯥꯏꯗꯤ ꯄꯨꯡ ꯑꯍꯨꯝ ꯆꯠꯂ ꯗꯤ ꯅꯨꯡꯉꯥꯏꯔꯔꯣꯏꯕ ꯀꯩꯁꯨ ꯑꯩ ꯍꯥꯏꯖꯤꯅ ꯉꯟꯇ ꯆꯥꯛ ꯑꯩꯗꯤ ꯆꯥꯛꯄꯨ ꯄꯨꯔ ꯆꯠꯅꯤꯡꯉꯤꯅꯦ ꯑꯗꯨ ꯅꯠꯇ꯭ꯔꯒꯅ ꯆꯥꯛꯇꯣ ꯈꯔ ꯉꯟ ꯆꯥꯔꯦꯗꯅ ꯄꯨꯡ ꯇꯔꯥ ꯁ꯭ꯋꯥꯏꯗꯩ ꯆꯛ ꯈꯔꯒ ꯑꯗꯨꯝ ꯅꯨꯃꯤꯠ ꯆꯨꯞꯄ ꯑꯃ ꯑꯥꯗ ꯑꯗꯨꯝ ꯁꯥꯟꯅꯔꯒ ꯅꯨꯡꯉꯥꯏꯊꯣꯛꯑꯒ ꯂꯥꯡꯉ ꯂꯩꯖꯦ ꯁꯤꯅꯤ ꯑ ꯏꯁꯤꯡꯕꯨ ꯁꯥꯟꯅꯕꯅꯦ ꯃꯣꯏꯒꯤ ꯇ꯭ꯔꯦꯟꯒꯗꯣ ꯇꯣꯡꯗꯅ
ꯎꯝ꯫
ꯅꯪꯒꯤ ꯊꯕꯛꯇꯣ ꯀꯌꯥ ꯁꯨꯒ꯭ꯔꯥꯒꯦ
ꯑꯩ ꯑꯅꯤ ꯈꯛꯇ ꯉꯥꯏꯔꯦ ꯂꯣꯏꯗꯧꯕ
ꯑꯣ...
ꯑꯩ ꯅꯦꯠꯋꯥꯛ ꯌꯥꯝ ꯅꯨꯡꯉꯥꯏꯇ ꯂꯩꯔꯦꯕ ꯃꯤꯗ ꯇꯧꯕ ꯑꯗꯨꯝ ꯀꯩꯅꯣꯝꯃ ꯑꯗꯨꯝ ꯇꯧ ꯂꯩꯕꯗꯣ
ꯑꯗꯣ ꯅꯪ ꯅꯦꯠꯋꯥꯛ ꯅꯨꯡꯉꯥꯏꯇꯕꯗꯣ ꯃꯐꯝ ꯁꯤꯟꯗꯣꯛꯑꯒ ꯌꯦꯡꯉꯣ꯫ ꯃꯐꯝ ꯁꯤꯟꯗꯣꯛꯑ ꯃꯐꯝ ꯁꯤꯟꯗꯣꯛꯑ ꯌꯦꯡꯉꯣꯗꯤ ꯑꯩ ꯍꯧꯖꯤꯛꯅ ꯑꯩ ꯋꯥꯔꯤ ꯁꯥꯟꯅꯕ ꯍꯧꯔꯝꯕꯩꯗꯣ ꯆꯦ ꯃꯣꯅꯥ ꯍꫭꯏ ꯗ ꯂꯩꯔꯝꯃꯦꯕꯀꯣ꯫ ꯆꯦꯃꯣꯅꯥ ꯍꯣꯏ ꯂꯩꯔꯝꯕꯗꯣ ꯅꯦꯠ ꯅꯨꯡꯉꯥꯏ ꯏꯃꯨꯡꯗ ꯑꯗꯣ ꯑꯩ ꯃꯄꯥꯟ ꯊꯣꯛꯂꯛꯑꯦꯕ ꯍꯧꯖꯤꯛ ꯑꯗꯣ ꯃꯐꯝ ꯁꯤꯜꯂ ꯁꯤꯜꯂ ꯌꯦꯡꯉꯣꯕ꯫
ꯥꯉꯁꯥꯏꯅꯦ ꯃꯥꯏꯒꯩꯒ ꯇꯥꯟꯅꯗꯕꯁꯦ ꯑꯩꯅꯅꯦ ꯊꯣꯛꯑꯒ ꯃꯥꯡꯒꯣꯟꯗ ꯇꯧꯔꯦ ꯃꯊꯛ ꯑꯃꯨꯛ ꯀꯥꯔꯦ ꯑꯩꯁꯦ ꯃꯈꯥꯃꯨꯛ ꯀꯨꯝꯃ‌ꯦ ꯌꯥꯗ꯭ꯔꯦ ꯁꯨꯇꯥ ꯇꯥꯗ꯭ꯔꯦꯕ ꯑꯗꯨꯝ꯫
ꯎꯝ
ꯇꯥꯔꯔꯣꯏ ꯇꯥꯗ꯭ꯔꯕꯅꯤꯅꯅ ꯑꯩꯁꯨ ꯃꯥꯅ ꯉꯥꯡꯕꯗꯨꯗ ꯀꯩꯅꯣ ꯇꯧ ꯂꯩꯔꯦꯕ ꯄꯥꯎꯈꯨꯝ ꯈꯔ ꯈꯨꯝꯝꯖꯟꯅꯔꯒꯀꯣ ꯑꯗꯨ ꯃꯤꯅꯤꯠꯁꯦ ꯌꯧꯗ꯭ꯔꯗꯤ ꯑꯃꯨꯛ
ꯀꯩꯅꯣ ꯃꯥꯒꯤ ꯂꯣꯏꯗ꯭ꯔꯤꯕꯣ
ꯃꯥꯗꯤ ꯂꯣꯏꯒ꯭ꯔꯦ ꯑꯩꯅ
ꯑꯣ ꯅꯪꯒꯤ ꯁꯨꯗꯕꯒꯤ꯫
ꯎꯝ ꯎꯝ ꯑꯗꯨ ꯑꯩ ꯅꯦꯠ ꯌꯥꯝ ꯅꯨꯡꯉꯥꯏꯇꯦꯕ꯫ ꯂꯣꯏꯔꯝꯗꯥꯏꯒꯤ ꯃꯔꯩ ꯀꯟꯅ ꯇꯧꯈꯠꯂꯛꯏ
ꯎꯝ ꯃꯐꯝ ꯁꯤꯜꯂ ꯌꯦꯡꯉꯣ ꯃꯐꯝ ꯁꯤꯜꯂ ꯌꯦꯡꯉꯣ ꯌꯥꯔꯛꯀꯅꯤ ꯁꯣꯏꯗꯅ꯫
ꯎꯝ
ꯑꯗꯒꯤ ꯑꯈꯣꯏ ꯁꯤꯗ ꯆꯝꯂꯕ ꯍꯦꯛ ꯍ‌ꯦꯛ ꯁꯥꯟꯅꯕꯗꯨꯁꯨꯅꯦ ꯅꯣꯏ ꯁ꯭ꯋꯥꯏꯗ꯫ ꯊꯣꯡꯉꯥꯟꯅ ꯁꯥꯟꯅꯩꯌꯦꯕ ꯅꯨꯡꯉꯥꯏꯇꯦꯕ ꯑꯗꯣ ꯈꯤꯇꯪ ꯍꯥꯏꯗꯤ ꯑꯃꯨꯛ ꯆꯠꯂ ꯌꯦꯡꯕ ꯑꯗꯥꯏꯗ ꯃꫭꯏ ꯅꯨꯡꯉꯥꯏꯕ ꯑꯗꯨꯏꯟ ꯇꯧꯋ‌ꯦ ꯑꯗꯨꯅ꯫ ꯃꯐꯝꯁꯦ ꯆꯠ ꯆꯠ ꯁꯥꯟꯅꯕꯒꯤꯅꯦ ꯑꯈꯣꯏꯁꯨ ꯋꯥꯏꯑꯦꯕ꯫
ꯎꯝ꯫
ꯑꯋꯥꯕ ꯑꯝꯅꯤꯁꯤꯁꯨ꯫
ꯃꯥꯅꯦ ꯉꯔꯥꯡꯒꯤ ꯐꯨꯠꯕꯣꯜꯗꯨ ꯌꯦꯡꯕ꯭ꯔꯣ꯫
ꯑꯁ ꯌꯦꯡꯉꯤ ꯀꯩꯅꯣ ꯑꯩꯗꯤ ꯕꯤꯄꯤꯒ ꯂꯣ ꯑꯣꯏꯔꯕꯅꯤꯅꯦ ꯍꯥꯏꯗꯤ ꯌꯥꯝ ꯊꯥꯖ ꯃꯑꯣꯡꯗꯣ ꯍꯣꯏ ꯃꯑꯣꯡꯗꯣ ꯑꯁ ꯑꯣꯏꯔꯔꯣꯏꯗꯅ ꯑꯥ ꯃꯦꯖꯤꯛ ꯇꯧꯁꯜꯂꯛꯑꯦ ꯑꯗꯨꯒ
ꯎꯝ ꯍꯦꯔꯣꯒꯤꯗꯤ ꯂꯥꯁꯇ ꯇꯧꯔꯛꯄꯗꯣ
ꯑ ꯍꯦꯔꯣꯒꯤꯗꯤ ꯂꯥꯁꯇ ꯑꯗꯒꯤ ꯑꯩꯗꯤ ꯌꯥꯝ ꯅꯣꯛꯅꯤꯡꯕ ꯑꯃ ꯂꯩ ꯑꯥꯔ ꯀꯦ ꯆꯟꯗꯣꯕꯤꯅ ꯁꯞꯄꯣꯔꯠ ꯇꯧꯕ ꯇꯤꯝꯁꯦ ꯍꯦꯛꯇ ꯄꯨꯌꯦ
ꯎꯝ
ꯍꯦꯛꯇ ꯄꯣꯏ ꯑꯗꯨꯒꯤ ꯃꯥꯜꯂꯛꯑꯁꯤꯗ ꯃꯥꯁꯦ ꯍꯥꯟꯅ ꯊꯥꯒꯠꯂꯝꯗꯦꯕꯀꯣ ꯀꯣꯟꯅ ꯒꯣꯜꯒ ꯆꯠꯂꯣꯏꯀꯥꯟꯗꯅꯤꯀꯣ ꯀꯣꯟꯅ ꯏꯖꯤꯞꯇ ꯃꯥꯗꯤ ꯁꯄꯣꯔꯠ ꯆꯜꯂꯛꯑꯦꯕꯀꯣ ꯀꯣꯟꯅ ꯃꯥꯗꯣ ꯑꯥꯔꯖꯦꯟꯇꯤꯅꯥ ꯀꯥꯍꯟꯅꯤꯡꯕꯒꯤ ꯃꯥꯜꯂꯦ
ꯎꯝ ꯑꯣ
ꯎꯝ
ꯑꯩꯗꯤ ꯉꯥꯔꯥꯡꯒꯤ ꯀꯩꯅꯣ ꯇꯧꯋꯦ ꯃꯈꯥꯗ ꯃꯣꯏꯁꯦ ꯇꯤꯚꯤ ꯌꯦꯡꯅꯩꯌꯦꯕ ꯂꯣꯏꯅ ꯑꯩꯁꯦ ꯃꯊꯛꯇ ꯑꯗꯒꯤ ꯗꯥꯔꯣꯕꯣꯠꯁꯨ ꯂꯝꯄꯥꯛꯇ ꯃꯣꯏ ꯀꯩꯅꯣꯗ ꯑꯣꯏꯅ ꯀ꯭ꯂꯞꯇ ꯑꯣꯏꯅ ꯌꯦꯡꯉꯨꯅꯤꯅ ꯆꯠꯈ꯭ꯔꯕ
ꯑ ꯂꯝꯄꯥꯛꯇ ꯄꯣꯜ ꯀꯥꯞꯄ꯭ꯔꯣ
ꯑꯥ
ꯑꯣ ꯃꯣꯏ ꯃꯅꯨꯡꯗ ꯇꯤꯕꯤꯗ ꯎꯝ
ꯑꯗꯨꯒꯗꯤ ꯀꯌꯥꯝ ꯑꯃ ꯃꯇꯣꯛ ꯉꯥꯏꯍꯧꯔꯕ ꯃꯊꯛꯇꯣ ꯃꯥꯗꯤ ꯇꯨꯝꯕꯁꯦ ꯐꯨꯛ ꯐꯨꯛ ꯍꯧꯒꯠꯂꯒ ꯆꯠꯄꯤ ꯇꯧꯋꯦꯕ ꯍꯦꯛꯇ ꯑꯗꯩ ꯃꯥꯁꯦ ꯃꯇꯣꯝ ꯊꯝꯃꯝꯕꯗꯣ ꯑꯩꯁꯦ ꯉꯝꯗ꯭ꯔꯕ ꯃꯣꯏꯒꯤ ꯑꯩ ꯐꯦꯁꯕꯨꯛ ꯃꯤꯅ ꯂꯥꯏꯐ ꯂꯥꯏꯐ ꯍꯥꯏꯕꯗꯤ ꯑ ꯀꯩꯅꯣ ꯑꯣꯏꯅ ꯇꯤꯚꯤꯗꯒꯤ ꯂꯥꯏꯐ ꯑꯣꯏꯅ ꯊꯥꯗꯣꯛꯄꯗꯣ ꯅꯝꯃꯒ ꯅꯨꯄꯥ ꯑꯃꯅ ꯅꯝꯃꯒ ꯂꯥꯏꯐ ꯊꯥꯔꯛꯑꯦꯕꯀꯣ ꯅꯨꯄꯥꯁꯤꯅ ꯉꯥꯡꯕ ꯗꯥꯏꯂꯣꯛ ꯃꯌꯥꯝꯁꯦ ꯃꯥꯁꯦ ꯀꯩꯅꯣꯅꯦꯕ ꯏꯖꯤꯞꯅꯦꯕ ꯃꯥꯁꯦ
ꯑ
ꯏꯖꯤꯞꯅꯦꯕ ꯃꯥꯁꯦ ꯍꯥꯏꯗꯤ ꯔꯣꯅꯥꯜꯗꯣ ꯐꯦꯟꯅꯦꯕ ꯑꯗꯨꯅ ꯃꯦꯁꯤꯗꯤ ꯀꯥꯍꯟꯅꯤꯡꯗꯦꯕ ꯃꯥꯁꯦ ꯑꯍꯥꯟꯕꯗꯅꯤ ꯃꯥ ꯂꯥꯎ ꯈꯣꯡꯗꯅ ꯍꯔꯥꯎꯗꯅ ꯂꯥꯏꯐꯁꯦ ꯊꯥꯔꯝꯃꯦꯀꯣ ꯍꯥꯏꯗꯤ ꯏꯖꯤꯞꯅ ꯒꯣꯜ ꯑꯅꯤ ꯆꯜꯂꯕ ꯑꯗꯩ ꯑ ꯀꯩꯅꯣ ꯇꯧꯔꯕ ꯃꯤꯅꯤꯠ ꯉꯥꯃꯨꯛ ꯉꯥꯏꯔꯛꯀꯥꯟꯗꯅꯤꯗꯅ ꯑꯥꯔꯖꯦꯟꯇꯤꯅꯥꯅ ꯆꯪꯈꯠꯂꯛꯏꯁꯦ
ꯃꯥꯅꯤ ꯃꯥꯅꯤ
ꯑꯗꯩꯗꯤ ꯑ ꯃꯥꯁꯦ ꯍꯥꯟꯅ ꯂꯥꯎ ꯈꯣꯡ ꯇꯧꯔꯝꯕꯗꯨꯅ ꯑꯥꯔꯖꯦꯟꯇꯤꯅꯥ ꯑꯃ ꯆꯟꯕ ꯍꯧꯕꯗꯒꯤ ꯃꯥꯁꯦ ꯈꯤꯇꯪ ꯁꯥꯏꯂꯦꯟ ꯑꯣꯏꯈ꯭ꯔꯦꯕꯀꯣ ꯑꯅꯤ ꯆꯪꯈꯠꯂꯛꯄ ꯗ ꯃꯥꯥꯁꯦ ꯍꯦꯛꯇ ꯂꯣꯏꯔꯦꯕꯀꯣ ꯍꯦꯛꯇ ꯃꯥꯥꯟꯅꯅꯦ ꯏꯖꯤꯞꯀꯤ ꯃꯤꯁꯤꯗ ꯉꯥꯡꯕ ꯃꯌꯥꯝꯗꯒꯤ ꯅꯦ ꯒꯗꯥꯁꯥ ꯅꯣꯏꯕꯣ ꯏꯖꯤꯞꯁꯦ ꯁꯤꯗ ꯀꯩꯅꯣꯁꯦ ꯃꯦꯁꯤꯁꯦ ꯁꯤꯅꯥ ꯈꯪꯗ꯭ꯔꯕꯅꯤꯅꯦ ꯍꯧꯖꯤꯛ ꯅꯣꯏꯅ ꯑꯅꯤ ꯆꯟꯈ꯭ꯔꯒ ꯑꯐꯥꯎ ꯑꯔꯤꯡ ꯁꯥꯗꯅ ꯃꯨꯛꯇꯅ ꯂꯩꯔꯤꯉꯩꯗ ꯃꯤꯅ ꯀꯥꯈ꯭ꯔ ꯑꯁ ꯃꯥꯅ ꯉꯥꯡꯕ ꯃꯌꯥꯝꯁꯦ ꯑꯣꯏꯅ ꯇꯥꯕ ꯅꯨꯡꯉꯥꯏꯔꯦꯕ ꯕꯣꯜꯁꯦ ꯌꯦꯡꯗ꯭ꯔꯦ ꯃꯥꯅ ꯉꯥꯡꯕꯗꯣ ꯑꯣꯏꯅ
ꯑꯣ ꯉꯔꯥꯡ ꯑꯁ ꯃꯩ ꯉꯔꯥꯡꯗꯤ ꯕꯣꯜꯁꯦ ꯃꯩ ꯍꯧꯕ ꯃꯥꯜꯂꯦ ꯑꯗꯨ
ꯑꯥ ꯑꯥ ꯅꯨꯡꯉꯥꯏꯈ꯭ꯔꯦꯕ ꯃꯤꯗ ꯌꯥꯝ
ꯍꯥꯏꯗꯤ ꯔꯣꯅꯥꯜꯗꯣꯏ ꯀꯥꯡꯕꯨꯁꯨ ꯄꯈ꯭ꯔꯦ ꯅꯍꯥꯟꯅ ꯑꯗꯨꯅ ꯃꯣꯏ ꯄꯥꯔꯇꯤꯗꯤ ꯃꯦꯁꯤꯁꯦ ꯄꯣꯛꯍꯟꯅꯤꯡꯉꯦꯗꯅ ꯑꯁ ꯑꯗꯩ ꯑꯦꯝ ꯌꯨꯒꯤ ꯃꯣꯏꯒꯤ ꯊꯥ ꯑꯦꯝ ꯌꯨꯒꯤ ꯏꯁꯇꯦꯠꯇ ꯊꯝꯒꯠꯅꯔꯛꯄꯤꯗꯨꯁꯨ ꯃꯣꯏꯁꯨ ꯍꯦꯛꯇ ꯐꯨꯔꯤꯠꯀ ꯂꯧꯊꯣꯛꯑꯒ ꯗꯥꯟꯁ ꯇꯧꯔꯒꯅꯦ ꯍꯣꯁꯇꯦꯜ ꯃꯅꯨꯡꯗꯣ ꯃꯦ ꯁꯤ ꯐꯖꯦꯟ ꯇꯤꯟꯅꯒꯗꯧꯉꯁꯦ ꯀꯣꯏ ꯂꯥꯎꯒ ꯂꯥꯎꯔꯒ ꯑꯗꯒꯤ ꯏꯁꯇꯦꯇꯁꯇꯒ ꯁꯤꯖꯤꯟꯅꯅꯦ ꯈꯪꯉꯕ꯭ꯔꯥ ꯑꯁ ꯏꯖꯤꯠ ꯆꯟꯕꯗꯨꯗ ꯃꯌꯥꯝꯁꯤꯅ ꯁꯤꯗꯅꯕ ꯏꯁꯃꯨꯠꯂꯝꯗꯥꯏ ꯊꯥꯎꯉꯣꯏ ꯑꯗꯨꯗꯥꯏꯛꯇ ꯁꯤꯗꯅꯕ ꯁꯤꯅ ꯂꯣꯏꯔꯕ ꯑꯗꯨꯒꯅꯦ ꯂꯥꯁꯇꯨꯗꯤ ꯀꯥꯔꯦꯗꯅ ꯑꯗꯩꯗꯤ ꯀꯩꯀꯩ ꯃꯌꯥꯝ ꯑꯃꯨꯛ ꯍꯥꯏꯍꯧꯕꯅꯤꯅꯦ
ꯄ꯭ꯂꯦꯗꯤ ꯑꯥꯔꯖꯦꯟꯇꯤꯅꯥꯅ ꯇꯛꯁꯤꯟꯕꯗꯤ ꯍꯦꯜꯂꯦꯀꯣ
ꯑꯥꯔꯖꯦꯟꯇꯤꯅꯥ ꯇꯛꯁꯟꯕ ꯍꯦꯜꯂꯦ ꯑꯗꯩ ꯃꯥꯅ ꯈ꯭ꯋꯥꯏ ꯐꯥꯔꯁꯇꯅꯦ ꯑ ꯏꯖꯤꯞ ꯅꯦꯒ ꯍꯥꯏꯕꯗꯣ ꯃꯣꯏꯁꯨ ꯈꯤꯇꯪ ꯂꯥꯏꯅ ꯁꯥꯟꯅꯕ ꯃꯥꯜꯂꯦ ꯑꯗꯒꯤ ꯃꯤꯅꯤꯠ ꯀꯨꯟ ꯀꯨꯟꯊ꯭ꯔꯥ ꯀꯨꯟꯊ꯭ꯔꯥ ꯆꯪꯁꯤꯜꯂꯛꯄ ꯑ ꯃꯤꯅꯤꯠ ꯀꯨꯟ ꯀꯨꯟꯊ꯭ꯔꯥ ꯆꯪꯁꯤꯜꯂꯛꯄꯗꯒꯤ ꯃꯣꯏꯁꯦ ꯄꯥꯈꯠꯂꯒꯅꯦ ꯇꯦꯟꯁꯟꯅ ꯁꯥꯟꯅꯕꯝ ꯐꯪꯗꯕ ꯃꯥ
ꯑꯗꯣ ꯃꯤꯅꯤꯠ ꯁꯥꯡꯗꯣꯛꯑꯝꯃꯁꯨꯅꯦ ꯆꯟꯈꯤꯅꯦꯕ ꯑꯥꯔꯖꯦꯟꯇꯤꯅꯥꯅ ꯑꯗꯨꯝ ꯃꯥꯏ ꯈꯨꯠꯁꯥꯟꯅꯗꯣ ꯌꯥꯗ꯭ꯔꯦꯕ ꯑꯦꯇꯦꯛꯁꯦ ꯌꯥꯝ ꯊꯤꯅ ꯇꯧꯈ꯭ꯔꯦꯕ
ꯇꯧꯔꯦ ꯑꯗꯒꯤ ꯑꯁ ꯃꯣꯏꯒꯤ ꯒꯣꯜ ꯀꯤꯞꯄꯔꯗꯨ ꯀꯩꯅꯣ ꯇꯥꯞ ꯇꯥꯞ ꯉꯥꯛꯑꯦ ꯀꯩꯅꯣ ꯑꯍꯥꯟꯕꯩꯗꯣ ꯍꯣ ꯐꯔꯦ ꯐꯔꯦ ꯑꯩ ꯊꯝꯃꯒꯦ ꯉꯁꯤꯗꯤ
ꯍꯣꯏ ꯍꯣꯏ ꯍꯣꯏ ꯑꯩ ꯍꯣꯔꯦꯟꯗꯤ ꯌꯥꯕ꯭ꯔꯥ ꯌꯦꯡꯒꯦ ꯌꯥꯕ꯭ꯔꯥ ꯌꯥꯡꯒꯦ ꯑꯩ ꯍꯣꯔꯦꯟ ꯑꯝꯇꯥ ꯑꯅꯤꯈꯛꯇ ꯉꯥꯏꯔꯕꯅꯦ ꯑꯝꯇ ꯂꯣꯏꯁꯤꯟꯒꯦ ꯊꯝꯃꯦ ꯊꯝꯃꯦ
ꯊꯝꯃꯦ ꯊꯝꯃꯦ
ꯎ